ꯎꯝ ꯍꯜꯂꯣ ꯍꯜꯂꯣ ꯒꯨꯠ ꯑꯐꯇ꯭ꯔꯅꯨꯟ ꯍꯥꯏꯒꯗ꯭ꯔꯥ ꯒꯨꯠ ꯏꯚꯤꯅꯤꯡ ꯍꯥꯏꯒꯗ꯭ꯔ
ꯒꯨꯠꯑꯐꯇ꯭ꯔꯅꯟ ꯁꯀꯨꯜ ꯀꯕꯒ ꯃꯥꯂꯦꯀꯣ
ꯐꯥꯒꯤꯗꯧꯅꯤꯗ ꯈꯪꯗꯦꯅꯥ ꯅꯪꯉꯣꯟꯗ ꯁꯨꯝ ꯀꯔꯤ ꯍꯥꯏꯒꯗ꯭ꯔꯅ ꯁꯨꯝ ꯍꯥꯏꯕꯅꯤ
ꯀꯩꯁꯨ ꯇꯧꯗꯦ ꯐꯝꯔ ꯂꯩꯌꯦ
ꯑꯁ ꯑꯣꯏ
ꯅꯪꯗꯤ ꯀ꯭ꯔꯤ ꯇꯧꯕꯅꯣ
ꯑꯩꯁꯨ ꯅꯨꯡꯁꯥ ꯁꯥꯃꯟꯕꯗꯨꯗ ꯏꯔꯨꯕ ꯂꯣꯏꯔꯒ ꯑꯩꯈꯣꯏ ꯏꯃꯥꯟꯅꯕ ꯌꯨꯝꯗ ꯀꯣꯏꯕ ꯆꯠꯈ꯭ꯔꯦ
ꯍꯧꯖꯤꯛ ꯏꯔꯨꯔꯗꯤ ꯑꯃꯨꯛ ꯇꯨꯝꯕꯗꯤ ꯌꯥꯔꯔꯣꯏ
ꯑꯃꯨꯛ ꯏꯔꯨꯨꯔ ꯂꯣꯏꯔꯦꯅ
ꯁꯥꯃꯟꯕꯗꯨꯗ ꯈꯥꯡꯕ ꯉꯝꯗ꯭ꯔꯕ
ꯑ ꯅꯨꯡꯁꯥ ꯑꯃꯨꯛ ꯁꯥꯕ꯭ꯔꯣ ꯉꯥꯁꯤ
ꯑꯩꯈꯣꯏ ꯆꯤꯡꯗ ꯑꯣꯏꯔꯁꯨ ꯀꯔꯤꯔ ꯈꯪꯗꯦ ꯅꯨꯡꯁꯥ ꯌꯥꯝ ꯁꯥꯏ ꯉꯥꯁꯤ ꯋꯦꯗ꯭ꯔ ꯌꯥꯝ ꯅꯨꯡꯉꯥꯏ
ꯀꯔꯤꯔ ꯈꯪꯗꯦ ꯋꯦꯗꯔ ꯌꯥꯝ ꯅꯨꯡꯉꯥꯏꯌꯦ ꯉꯁꯤꯁꯦ ꯌꯥꯝ ꯌꯥꯝꯅꯁꯨ ꯁꯥꯏ ꯀꯔꯤ ꯇꯧꯔ ꯂꯩꯕ꯭ꯔꯣ ꯍꯜꯂꯣ ꯍꯜꯂꯣ ꯍꯜꯂꯣ
ꯇꯗ꯭ꯔꯣ
ꯅꯥꯃꯤꯠꯇꯤ ꯇꯥꯗꯕ꯭ꯔꯣ ꯑꯩ ꯉꯥꯁꯥꯏꯗꯣ ꯇꯥꯗꯕ
ꯍꯧꯖꯤꯛꯗꯤ ꯑꯩ ꯀꯩꯅꯣ ꯇꯧꯕ ꯃꯅꯨꯡꯗ ꯆꯪꯕꯒꯤꯀꯣ
ꯑꯣ
ꯅꯦꯠꯇꯣ ꯃꯥꯡꯈꯤꯕꯒꯤꯅꯦ ꯑꯩꯈꯣꯏꯗꯤ ꯃꯅꯨꯡ ꯆꯪꯉꯥꯗꯤ ꯍꯦꯛꯇ ꯅꯨꯡꯉꯥꯏꯠ ꯇꯥꯕꯅꯦꯕ
ꯑꯣ ꯀꯗꯥꯏ ꯆꯂꯤꯕ ꯅꯪꯗꯤ
ꯑꯩꯅ ꯑꯥ ꯀꯩꯅꯣ ꯀꯤꯠꯆꯟꯗ ꯆꯪꯕ
ꯑꯣ ꯀꯩꯗꯧꯅꯕ ꯆꯥꯛ ꯆꯥꯥꯅꯕ
ꯆꯥꯛ ꯆꯥꯕ ꯅꯠꯇꯦ ꯆꯥꯛ ꯏꯟꯖꯥꯡ ꯊꯣꯡꯕꯗꯤ ꯍꯧꯗ꯭ꯔꯤꯗꯣ ꯊꯣꯡꯅꯤꯡ ꯍꯥꯏ ꯁꯦꯝ ꯁꯥꯒꯦ ꯇꯧꯔꯕ
ꯑꯧ ꯏꯁ ꯍꯧꯖꯤꯛ ꯆꯥꯛ ꯏꯟꯁꯥꯡ ꯊꯣꯛꯉꯥꯗꯤ ꯉꯟꯃꯟꯗ꯭ꯔꯣ ꯅꯪꯁꯨ ꯄꯨꯡ ꯀꯌꯥꯗ ꯆꯥꯒꯗꯕ
ꯑ ꯊꯣꯡꯉꯣꯏ ꯁꯦꯝꯒꯦ ꯇꯧꯕꯅꯦ ꯁꯦꯝꯕ ꯂꯣꯏꯔꯗꯤ ꯊꯣꯡꯕꯗꯤ ꯏꯔꯥꯏ ꯂꯥꯏꯅ ꯊꯣꯡ ꯊꯣꯡꯕ ꯌꯥꯏꯅ
ꯎꯝ ꯃꯥꯅꯤ ꯃꯥꯅꯤ ꯆꯨꯝꯃꯤ
ꯇꯤ ꯃꯇꯝ ꯐꯠꯇꯔꯦ ꯆꯥꯛ ꯉꯟꯅ ꯆꯥꯔ ꯂꯩꯇ꯭ꯔꯗꯤ ꯌꯥꯗꯦ
ꯁꯤꯏꯁ ꯌꯥꯔꯦ ꯀꯅꯥꯕꯨ ꯀꯤꯕ꯭ꯔꯣ ꯑꯩꯈꯣꯏꯕꯨ ꯀꯩꯁꯨ ꯇꯧꯗ꯭ꯔꯥ ꯂꯩꯌꯦ
ꯀꯤꯗꯦꯗ ꯐꯪꯒꯤ ꯇꯧꯕꯅꯦ ꯆꯥꯛ ꯏꯟꯁꯥꯡ ꯊꯣꯡꯕ ꯂꯣꯏꯔꯗꯤ ꯊꯕꯛ ꯀꯣꯝꯃꯦꯅ
ꯎꯝ
ꯊꯕꯛ ꯊꯕꯛ ꯑꯣꯏꯌꯦꯕ ꯆꯥꯛ ꯍꯤꯟꯖꯥꯡ ꯊꯣꯡꯕꯁꯤꯁꯨ
ꯑꯣ
ꯊꯣꯡꯗꯕ ꯅꯣꯏꯗꯤ ꯅꯨꯡꯉꯥꯏꯔꯦ ꯍꯥ ꯏꯔꯨꯔ ꯀꯣꯏꯕ
ꯑꯩꯈꯣꯏꯗꯤ ꯏꯃꯥꯒ ꯑꯩꯈꯣꯏ ꯏꯌꯥꯝꯕꯒꯤ ꯅꯨꯄꯤ ꯂꯩꯕꯅꯤꯅ ꯅꯨꯡꯉꯥꯏꯔꯦ ꯅꯨꯡꯉꯥꯏꯔꯦ ꯅꯨꯡꯉꯥꯏꯔꯦ ꯍꯥꯏꯕ ꯇꯥꯔꯦ
ꯎꯝ ꯅꯨꯡꯉꯥꯏꯍꯧ ꯅꯨꯡꯉꯥꯏꯍꯧ ꯀꯩꯁꯨ ꯆꯠꯇꯦ ꯌꯨꯝꯗ ꯑꯗꯨꯝ ꯂꯩ
ꯑꯗꯨꯒꯤꯅꯦ ꯆꯥꯛ ꯆꯥꯛ ꯏꯟꯁꯥꯡ ꯊꯣꯡꯒꯗꯣ ꯑꯗꯨꯝ ꯈꯪꯉꯦꯕ ꯊꯕꯛ ꯆꯠꯇꯒꯤ ꯆꯥꯛ ꯏꯟꯁꯥꯡ ꯊꯣꯡꯕ ꯇꯥꯔꯦꯅꯦ ꯗ꯭ꯌꯨꯇꯤꯗꯣ
ꯅꯠꯇꯦꯍꯦ ꯆꯠꯂꯁꯨ ꯑꯗꯨꯝ ꯊꯣꯡꯉꯦ
ꯑꯣ
ꯅꯨꯡꯇꯤꯒꯤꯗꯤ ꯊꯣꯡꯗꯦꯗ ꯅꯠꯇꯦꯗ ꯊꯣꯡꯕ ꯅꯨꯃꯤꯠꯁꯨ ꯂꯩ ꯊꯣꯡꯗꯕ ꯅꯨꯃꯤꯠꯁꯨ ꯂꯩꯌꯦ ꯁꯨꯝ ꯇꯧꯋꯦ ꯇꯧꯕꯕꯨꯗꯤ
ꯑꯣ
ꯑꯩꯅ ꯊꯣꯡꯒꯅꯤ ꯍꯥꯏꯕ ꯅꯨꯃꯤꯠ ꯇꯨꯗꯤ ꯊꯣꯡꯕꯗꯤ ꯈꯔ ꯊꯦꯡꯅ ꯊꯣꯡꯉꯦ ꯑꯗꯨ ꯁꯦꯝ ꯁꯥꯕ ꯍꯥꯟꯅ ꯍꯦꯛ ꯍꯦꯛ ꯇꯧꯕ ꯑꯩꯅ
ꯎꯝ
ꯊꯣꯡꯕ ꯃꯇꯝꯗ ꯐꯠ ꯊꯣꯡꯅꯤꯡꯉꯥꯏ
ꯎꯝ ꯐꯩ ꯐꯩ ꯑꯗꯨ ꯇꯧꯒꯗꯕꯅꯤ
ꯅꯣꯏꯗꯤ ꯑꯥ ꯂꯧꯁꯨꯕ꯭ꯔꯣ
ꯂꯧꯔꯣ ꯆꯤꯡ ꯂꯧꯔꯣ ꯅꯠꯇ꯭ꯔꯒ ꯇꯝꯄꯥꯛ ꯂꯧ
ꯑꯅꯤꯃꯛ
ꯑꯈꯣꯏ ꯑꯈꯣꯏꯗꯤ ꯇꯝꯄꯥꯛ ꯂꯧ ꯂꯩ ꯂꯩ ꯑꯗꯨꯕꯨ ꯇꯧꯗꯦꯗ ꯆꯤꯡ ꯂꯧ ꯉꯥꯛꯇ ꯇꯧꯋꯦ ꯆꯤꯡ ꯂꯧꯗꯤ ꯉꯁꯥꯏ ꯂꯣꯏꯔꯦ ꯅꯍꯥꯟꯅ ꯅꯥꯏꯅꯦꯠ ꯌꯥꯗ꯭ꯔꯦ ꯅꯪꯒꯤ ꯅꯦꯠ ꯌꯥꯗ꯭ꯔꯦ
ꯌꯥꯔꯕꯣ ꯍꯧꯖꯤꯛ
ꯑꯣ ꯌꯥꯔꯦ ꯌꯥꯔꯦ ꯅꯣꯏ ꯇꯥꯏꯌꯦ ꯇꯥꯏꯌꯦ ꯅꯪꯒꯤ ꯅꯦꯠꯁꯦ ꯌꯥꯝ ꯅꯨꯡꯉꯥꯏꯇꯕ ꯋꯥꯔꯣ
ꯏꯁ ꯑꯈꯣꯏꯒꯤ ꯅꯦꯠꯇꯤ ꯕꯣꯏ ꯕꯦꯔꯥ ꯀꯥꯕꯅꯦ ꯀꯩꯅꯣ ꯉꯔꯥꯡ ꯉꯔꯥꯡꯗꯣ ꯅꯍꯥꯟ ꯅꯨꯡꯊꯤꯟꯗꯒꯤ ꯅꯦꯠ ꯐꯪꯗꯥ ꯗꯨ ꯉꯔꯥꯡ ꯄꯨꯡ ꯇꯔꯥ ꯍꯦꯟꯕꯗꯩ ꯐꯪꯉꯦ ꯁꯤ ꯌꯥꯔꯅꯤ
ꯑꯈꯣꯏ ꯈꯨꯟꯗꯁꯨ ꯑꯗꯨꯝ ꯃꯔꯛ ꯃꯔꯛꯇꯗꯤ ꯇꯧꯋꯦ
ꯇꯋꯥꯔꯗꯨ ꯇꯋꯥꯔ ꯂꯩꯕ ꯃꯐꯝꯗꯨ ꯁꯥꯏꯖ ꯆꯠꯈ꯭ꯔꯕ ꯑꯗꯨꯗꯒꯤ ꯇꯧꯋꯥꯔ ꯊꯣꯛꯈ꯭ꯔꯦꯕ ꯎꯝ
ꯕꯦꯔꯥꯅꯤꯍꯦ ꯑꯗꯨꯗꯤ
ꯑꯗꯨꯒꯤ ꯇꯋꯥꯔ ꯑꯅꯧꯕꯗꯤ ꯁꯦꯝꯒꯠꯄꯗꯤ ꯂꯣꯏꯔꯦ ꯑꯗꯨ ꯅꯦꯠꯋꯥꯛ ꯑꯦꯛꯇꯤꯚꯦꯠ ꯇꯧꯕꯤꯗꯕꯒꯤ
ꯑꯣ
ꯅꯦꯠ ꯌꯥꯗ꯭ꯔꯦ ꯎꯄꯥꯏ ꯂꯩꯇ꯭ꯔꯦ
ꯀꯃꯥꯏ ꯇꯧꯕ꯭ꯔꯥ ꯆꯤꯡꯗꯔꯣ ꯑ ꯑꯣ ꯆꯞ ꯃꯅꯔꯦ ꯀꯣꯏꯁꯨ ꯆꯤꯡꯗꯅꯤ ꯀꯅꯥ ꯀꯅꯥ ꯂꯩꯕ꯭ꯔꯣ
ꯏꯁ ꯅꯨꯄꯥ ꯃꯆꯥꯒꯥ ꯂꯩꯌꯦ
ꯅꯨꯄꯥ ꯃꯆꯥ ꯅ ꯅꯆꯥꯔꯣ ꯅꯦꯠ ꯌꯥꯢ
ꯅꯦꯠꯁꯦ ꯑꯥ
ꯅꯆꯥ ꯅꯨꯄꯥ ꯍꯥꯏꯕ꯭ꯔꯥ ꯀꯃꯥꯏ ꯇꯧꯕ꯭ꯔꯣ
ꯍꯣꯏ ꯇꯥꯗꯕ꯭ꯔꯣ
ꯇꯥꯏꯌꯦ ꯇꯥꯏ
ꯑꯥ ꯑꯩꯅ ꯑꯃꯨꯛ ꯃꯅꯨꯡ ꯔꯣꯝ ꯆꯪꯕ ꯍꯣꯏ
ꯊꯕꯛ ꯌꯥꯝ ꯆꯤꯟꯕꯖꯅꯤꯅꯦꯅꯦ
ꯑ ꯌꯥꯝ ꯆꯤꯟꯕꯗꯤ ꯑꯣꯢꯗꯦꯗꯥ ꯅꯨꯃꯤꯠ ꯌꯥꯝ ꯅꯨꯡꯉꯥꯏꯌꯦ ꯉꯁꯤꯗꯤ ꯅꯨꯡꯁꯤꯠ ꯌꯥꯝ ꯁꯤꯠꯂꯦ
ꯑꯈꯣꯏꯔꯣꯝꯗꯁꯨ ꯅꯨꯡꯁꯤꯠ ꯌꯥꯝ ꯁꯤꯠꯂꯤ
ꯁꯤꯠꯂꯒ
ꯇꯥꯃꯦꯡꯂꯣꯡ ꯍꯣꯏ ꯁꯤꯠꯂꯒ ꯅꯨꯡꯁꯥ ꯌꯥꯝ ꯁꯥꯕ
ꯑ ꯁꯕꯕꯨꯗꯤ ꯑꯗꯨꯝ ꯁꯥꯏ ꯁꯤꯗꯁꯨ ꯑꯗꯨ ꯁꯔꯁꯨ ꯅꯨꯡꯁꯤꯁꯤꯠꯂꯗꯤ ꯈꯔ ꯃꯈꯩꯗꯤ ꯑꯗꯨꯝ ꯅꯨꯡꯉꯥꯏꯗꯅ
ꯍꯣꯏ ꯃꯥꯅꯦ ꯃꯥꯅꯤ
ꯅꯣꯏꯗꯤ ꯕꯣꯜ ꯌꯦꯡꯗ꯭ꯔꯣ
ꯑꯩ ꯉꯔꯥꯡꯗꯤ ꯌꯦꯡꯗꯔꯦ ꯉꯔꯥꯡ ꯅꯍꯥꯟꯗꯤ ꯌꯦꯡꯉꯤ
ꯑꯁ ꯅꯪꯗꯤ ꯑ ꯀꯔꯤꯒꯤ ꯐꯦꯟꯁ꯭ꯔꯣ
ꯑꯔꯖꯦꯟꯇꯤꯅꯥ
ꯑꯥꯢꯁ
ꯃꯦꯁꯤꯗ꯭ꯔꯣ ꯑꯩꯗꯤ ꯑꯁ ꯐꯦꯟ ꯂꯩꯇꯦꯗ ꯑꯩꯗꯤ
ꯑꯦ ꯕꯣꯜ ꯌꯡꯗꯕ꯭ꯔꯥ ꯃꯥꯜꯂꯦꯗ
ꯌꯦꯡꯗꯦꯗꯥ ꯌꯦꯡꯕꯗꯤ ꯌꯦꯡꯅꯤꯡꯉꯦ ꯑꯗꯣ ꯍꯧꯒꯠ
ꯁꯨꯡꯌꯦ ꯌꯦꯡꯗ꯭ꯔꯗꯤ ꯌꯦꯡꯅꯤꯡꯗꯦ ꯈꯔꯕꯨ ꯌꯦꯡꯕ ꯍꯧꯔꯗꯤ ꯑꯗꯨꯝ ꯌꯦꯡꯅꯤꯡꯒꯅꯤ ꯑꯗꯨꯒꯤ ꯌꯦꯡꯗꯦ
ꯑꯣ ꯉꯁꯤ ꯕꯣꯜ ꯂꯩꯕꯅꯤ ꯄꯨꯡ ꯇꯔꯥ ꯃꯈꯥꯏꯗ ꯅꯨꯡꯗꯥꯡꯗ ꯅꯦꯃꯥꯔ ꯕ꯭ꯔꯥꯖꯤꯜ
ꯑ ꯑꯩꯗꯤ ꯕ꯭ꯔꯖꯤꯜ ꯄꯥꯝꯃꯦ ꯀ꯭ꯔꯤ ꯁꯤ ꯄꯥꯝꯃꯤ ꯍꯥꯏꯕ ꯂꯩꯗꯤ ꯅꯤꯃꯔ ꯈꯇꯪ ꯄꯥꯝꯃꯤ
ꯑꯣ ꯥꯖꯥꯠ ꯖꯥꯠ ꯅꯤꯌꯦ ꯅꯪꯒꯤꯖꯦ ꯑꯣ ꯅꯣꯏꯖꯥꯠ ꯑꯃꯅꯤ ꯑꯗꯨꯅꯦ
ꯇꯣꯉꯥꯟ ꯃꯤꯗꯤ ꯇꯣꯉꯥꯟ ꯇꯣꯉꯥꯟꯗ꯭ꯔꯗꯤ ꯌꯥꯗꯦꯗꯣ ꯂꯥꯏꯅ ꯑꯗꯨꯃꯥꯏ ꯁꯦꯝꯕꯤꯕꯅꯤꯅ
ꯑꯗꯨꯅꯤ ꯃꯥꯅꯤ ꯆꯨꯝꯃꯤ ꯆꯨꯝꯃꯤ
ꯑꯌꯨꯛꯇꯤ ꯀꯩ ꯍꯤꯟꯖꯥꯡ ꯆꯥꯒꯦ
ꯑꯈꯣꯏ ꯉꯁꯤꯗꯤ ꯉꯁꯤꯗꯣ ꯀꯥꯎꯒ꯭ꯔꯦ ꯇꯩꯖꯤꯕꯣ ꯑꯣ ꯑꯣ ꯀꯩꯅꯣꯁꯤ ꯍꯪꯒꯥꯝ ꯑꯀꯥꯡꯕꯗꯣ
ꯏꯪꯖꯥꯡ ꯍꯥꯎꯗꯕꯒꯤ ꯀꯥꯎꯕ ꯑꯣꯏꯔꯝꯒꯅꯤ
ꯍꯪꯒꯝ ꯑꯀꯥꯡꯕꯗꯣ ꯆꯥꯛꯖ ꯊꯣꯡꯉꯦ
ꯍꯥꯎꯕꯅꯦ ꯑꯈꯣꯢꯖꯨ ꯑꯗꯨꯝ ꯆꯥꯢ
ꯑ ꯅꯣꯏꯖꯨ ꯑꯗꯨꯝ ꯆꯥꯟꯅꯕ꯭ꯔꯣ
ꯑ ꯆꯥꯢ ꯑꯗꯣ ꯑꯩ ꯎꯝ ꯑꯩꯒꯤ ꯀꯩꯅꯣ ꯇꯧꯋꯦꯕ ꯑꯩꯒꯤ ꯑꯩꯒꯤ ꯎꯝ ꯑꯈꯣꯏ ꯌꯨꯝꯒꯤ ꯄꯥꯁꯤꯡꯗꯣ
ꯑꯥ
ꯗꯨ ꯆꯥꯅꯤꯡꯗꯕ ꯅꯨꯄꯤꯗꯣ ꯑꯅꯤ ꯈꯇꯪꯅꯦꯕ ꯑꯩꯒ ꯎꯝ ꯑꯩꯒꯤ ꯏꯅꯦꯒ ꯑꯦ ꯑꯅꯤ ꯈꯛꯇꯪꯅꯦꯕ ꯑꯈꯣꯏ ꯑꯅꯤꯗꯤ ꯆꯥꯅꯤꯡꯕ ꯑꯗꯣ ꯑꯇꯣꯞꯄ ꯅꯨꯄꯥꯁꯤꯡꯅ ꯆꯥꯅꯤꯡꯗꯕ ꯑꯗꯨꯒꯤ ꯆꯍꯤꯗ ꯑꯃꯔꯛ ꯑꯅꯤꯔꯛ ꯑꯝꯇꯪ ꯆꯥꯏ ꯈꯣꯏꯗꯤ
ꯑꯗꯨꯁꯨ ꯑꯣꯛꯁꯥ ꯑꯀꯪꯕ ꯂꯩꯕ ꯃꯇꯝꯗ ꯈꯛꯇꯪ ꯆꯥꯏ
ꯑꯣ
ꯆꯥꯅꯤꯡꯗꯕ ꯃꯤꯁꯤꯡꯗꯣ ꯑꯣꯛꯁꯥ ꯑꯀꯪꯕ ꯍꯥꯞꯄꯗꯤ ꯑꯃꯨꯛ
ꯍꯣꯏ ꯍꯣꯏ
ꯑꯗꯨ ꯅꯠꯇ꯭ꯔꯗꯤ
ꯑꯗꯨ ꯆꯥꯅꯤꯗꯦ ꯑꯗꯥ ꯆꯥꯅꯤꯗꯦ ꯑꯩꯗꯤ ꯊꯣꯡꯕꯨ ꯊꯣꯡꯔꯗꯤ ꯌꯥꯔꯦ ꯑꯈꯣꯏꯗꯤ ꯍꯩꯇ ꯌꯥꯔꯦ
ꯑꯗꯨ ꯑꯗꯨ ꯌꯥꯝ ꯐꯩꯌꯦ ꯍꯥꯏꯗꯤ ꯆꯥꯛ-ꯏꯟꯖꯥꯡ ꯊꯣꯡꯕꯒꯤꯖꯨ ꯌꯥꯝ ꯀꯣꯝꯃꯦꯕ ꯅꯠꯇ꯭ꯔꯗꯤ ꯏꯁ ꯆꯥꯛ ꯏꯟꯖꯥꯡ ꯊꯣꯡꯉꯝꯗꯥꯏꯗ ꯊꯥ ꯁꯥꯏꯌꯦ ꯏꯟꯖꯥꯡ ꯊꯣꯡꯅꯤꯉꯥꯏ ꯂꯩꯇꯕꯁꯦ
ꯍꯣꯏ ꯃꯥꯟꯅꯦ ꯈꯣꯏꯗꯤ ꯄꯪ ꯆꯥꯗ ꯆꯥꯔꯦꯁꯦ ꯈꯣꯏ ꯏꯌꯥꯝꯕꯒꯤ ꯅꯨꯄꯤ ꯊꯣꯡꯒꯦꯔꯥ ꯏꯃꯥ ꯊꯣꯡꯒꯦꯔꯥ
ꯐꯩꯌꯦ ꯑꯗꯨꯅ
ꯑꯩꯈꯣꯏꯗꯤ ꯆꯥꯛ ꯑꯩꯈꯣꯏ ꯆꯥꯛ ꯊꯣꯡꯕꯅꯤꯅ ꯇꯣꯛ ꯊꯣꯡꯗꯕꯅꯤꯅꯀꯣ ꯆꯥꯛ ꯏꯟꯁꯥꯡ ꯊꯣꯡꯗ ꯑꯗꯨ ꯑꯗꯨ ꯏꯟꯁꯥꯡ ꯆꯥꯅꯤꯡꯗꯦ ꯍꯥꯏꯕ ꯌꯥꯗꯦꯅ
ꯊꯣꯡꯗ꯭ꯔꯁꯨ ꯐ꯭ꯔꯤꯖꯇꯒꯨꯝꯕ ꯄꯨꯔꯛꯂ ꯄꯩꯔ ꯄꯩꯔꯒ ꯍꯥꯎꯕꯗꯨ ꯊꯝꯔꯒ ꯆꯥꯅꯤꯡꯗꯦ ꯍꯥꯏꯔꯗꯤ ꯈꯔ ꯐꯕ ꯄꯨꯔꯛꯇꯕꯤꯗ ꯈꯟꯕ ꯍꯧꯕꯗꯨꯅꯦꯕ ꯁꯥꯎꯅꯤꯡꯕꯖꯦ
ꯍꯣꯏ ꯍꯣꯏ ꯃꯥꯅꯤ ꯑꯩꯈꯣꯏꯖꯨ ꯄꯨꯖꯨ
ꯄꯩꯁꯥꯗꯨ ꯙꯥꯃꯥ ꯙꯥꯃꯥ ꯄꯤꯁꯜꯂꯗꯤ ꯈꯔ ꯐꯕ
ꯎꯪ ꯑꯦꯍꯦ ꯈꯣꯏꯗꯤ ꯆꯥꯡꯕꯗꯤ ꯀꯩꯁꯨ ꯈꯟꯗꯦ ꯑꯗꯨ ꯍꯥꯎꯇꯦ ꯑꯗꯨ- ꯑꯗꯥ ꯍꯥꯎꯇꯦꯅ ꯀꯩꯁꯨ ꯍꯥꯢꯗꯦ ꯊꯣꯡꯕ
ꯑꯥ ꯐꯩꯌꯦ ꯑꯗꯨꯗꯤ ꯎꯝ ꯅꯪꯗꯤ ꯍꯧꯖꯤꯛꯁꯤ ꯏꯔꯨ ꯔꯨꯕ ꯂꯣꯏꯔ ꯀꯣꯏꯕ ꯆꯠꯄꯅꯤ ꯌꯥꯝ ꯅꯨꯡꯉꯥꯏꯔꯝꯒꯅꯤ ꯅꯨꯡꯁꯤꯠꯁꯨ ꯁꯤꯠꯄꯅꯤꯅ ꯀꯣꯏꯆꯠ ꯆꯠꯂꯒ ꯆꯥꯛ ꯆꯥꯔꯝꯗꯥꯏꯗ ꯑꯃꯨꯛ ꯍꯜꯂꯛꯄꯅꯦꯕ
ꯑꯧ ꯍꯧꯖꯤꯛꯇꯤ ꯑꯩꯈꯣꯏ ꯏꯃꯥꯟꯅꯕꯗ ꯑꯩꯈꯣꯏ ꯏꯃꯥꯟꯅꯕꯩ ꯌꯨꯝꯗꯀꯣ
ꯑꯥ
ꯉꯇꯪ ꯉꯇꯪ ꯍꯤꯞꯈꯤꯅꯤ ꯑꯗꯣ ꯍꯣꯔꯦꯟ ꯄꯨꯡ ꯃꯔꯤ ꯃꯈꯥꯏ ꯄꯨꯡ ꯃꯉꯥꯗꯨꯗ ꯋꯥꯛꯀꯤꯡ ꯆꯠꯀꯅꯤ
ꯑꯥꯁ ꯍꯤꯞꯄꯗꯤ ꯑꯃꯨꯛ ꯁꯥꯒꯅꯤꯅꯦ ꯍꯤꯞꯄꯗꯤ ꯁꯥꯕꯅꯦ ꯍꯤꯞꯄ ꯁꯔꯨꯛꯇꯤ ꯀꯩꯅꯣ ꯑꯥ ꯎꯄꯥꯥꯟꯕꯤ ꯃꯥ ꯃꯈꯥꯗ ꯅꯨꯡꯁꯤꯠ ꯂꯩꯕ ꯃꯐꯝꯗ ꯑꯗꯨꯝ ꯐꯝꯕꯗꯨꯅ ꯍꯦꯟꯅ ꯅꯨꯡꯉꯥꯏꯕꯅꯦ
ꯍꯣꯏ ꯑꯗꯨ ꯅꯨꯡꯁꯤꯠ ꯁꯤꯠꯄꯅꯤꯅ ꯎ- ꯋꯥ ꯇꯦꯂꯛꯀꯗ꯭ꯔꯥꯅ
ꯑꯗꯨꯗꯤ ꯈꯪꯗ꯭ꯔꯦ ꯑꯗꯨꯕꯨꯗꯤ ꯑꯣꯏꯔꯣꯏꯗ
ꯑꯩꯈꯣꯏꯔꯣꯝꯗꯗꯤ ꯎ- ꯋꯥꯒꯨꯝꯕꯗꯣ ꯑꯗꯨꯝ ꯇꯦꯛꯍꯜꯂꯦꯕꯀꯣ
ꯎꯝ ꯑꯗꯨ ꯀꯪꯕ ꯂꯩꯔꯗꯤ ꯅꯣꯏ
ꯍꯣꯏ
ꯀꯪꯕ ꯂꯩꯇ꯭ꯔꯗꯤ ꯀꯩꯁꯨ ꯇꯧꯔꯣꯏꯗ ꯎꯎꯪ ꯅꯨꯡꯁꯤꯠ ꯀꯟꯗ꯭ꯔꯗꯤ ꯀꯩꯁꯨ ꯀꯥꯏꯗꯦꯗ ꯌꯥꯝ ꯀꯟꯕ꯭ꯔꯣꯅꯦ ꯑꯗ
ꯌꯥꯝꯅꯗꯤ ꯀꯟꯗꯦ ꯈꯔ ꯈꯔꯗꯤ ꯑꯗꯨꯝ ꯀꯜꯂꯤ
ꯎꯎꯪ ꯀꯪꯉꯗꯤ ꯄꯥꯏꯅꯤꯀꯣ
ꯀꯥꯡꯕꯅꯦ ꯀꯥꯡꯕꯅꯦ ꯍꯥꯢꯌ‌ꫭ
ꯄꯥꯏꯔꯣ ꯄꯥꯝꯕꯤ ꯇꯦꯛꯄ ꯂꯥꯏꯔꯗ ꯅꯪ
ꯂꯣꯠꯂ ꯂꫭꯏꯔꯦ
ꯄꯥꯔꯇꯤꯒꯤ ꯃꯊꯛꯇ ꯐꯝ ꯑꯌꯨꯛꯇ ꯑꯩꯈꯣꯏꯗꯤ ꯀꯩꯅꯝ ꯇꯧꯋꯦ ꯍꯋꯥꯏ ꯑꯁꯥꯡꯕ ꯑꯃ ꯆꯤꯡꯒꯤ ꯂꯧꯗ ꯊꯥꯕꯗꯣ ꯍꯤꯡꯒꯣꯜꯗꯒꯨꯝꯕ ꯊꯥꯕꯗꯣ
ꯑꯩ ꯌꯥꯝ ꯑꯁꯥꯡꯕꯖꯦ ꯑꯗꯨꯔ
ꯑꯥ ꯑꯗꯨꯒ ꯁꯧꯒꯔꯤꯒ ꯆꯥꯏ ꯑꯦ ꯀꯨꯏꯔꯦ ꯆꯥꯕ ꯑꯩꯈꯣꯏꯗꯤ
ꯎꯞ ꯅꯣꯏꯔꯣꯝꯗ ꯅꯨꯡꯁꯥ ꯀꯟꯕꯒꯤ ꯑꯣꯏꯔꯝꯅꯤ ꯑꯗꯨꯗꯤ
ꯑꯥ ꯑꯗꯨꯒ ꯀꯩꯅꯣ ꯇꯧꯕꯒꯤ ꯉꯟꯅꯁꯨ ꯊꯥꯕꯒꯤꯀꯣ ꯂꯧꯗꯒꯤ ꯊꯥ ꯂꯧꯗꯥ ꯊꯥꯕꯗꯤ ꯈꯔ ꯋꯥꯠꯂꯦ ꯑꯗꯣ ꯏꯪꯈꯣꯜ ꯏꯪꯈꯣꯜꯗꯣ ꯉꯟ ꯉꯟꯅ ꯁꯨꯕꯒꯤ ꯑꯩꯈꯣꯏꯅ
ꯑꯣ ꯑꯣ ꯂꯧꯗꯗꯤ ꯊꯣꯛꯇ꯭ꯔꯤ ꯑꯩꯈꯣꯏꯒꯤꯁꯨ ꯍꯤꯡꯒꯣꯜꯗꯁꯨ ꯑꯃꯐꯥꯎ ꯊꯣꯛꯂꯛꯇ꯭ꯔꯤꯗ
ꯍꯤꯡꯈꯣꯟꯒꯤꯗꯤ ꯑꯩꯈꯣꯏꯗꯤ ꯀꯨꯏꯔꯦ ꯆꯥꯕ ꯊꯥ ꯑꯃ ꯍꯦꯜꯂꯛꯑꯃꯅꯤ